ꯍꯜꯂ‌ꯧ
ꯇꯥꯔꯦ
ꯀꯩꯗꯧꯔꯤꯅꯣ
ꯐꯝꯃꯒ ꯂꯩꯔꯤꯅꯦ ꯅꯣꯏꯒꯤ ꯀꯣꯜ ꯂꯥꯛꯄ ꯉꯥꯏꯕ
ꯉꯥꯏꯕ ꯋꯥꯔꯝꯅꯤ ꯑꯗꯨꯗꯤ
ꯋꯥꯔꯦ ꯉꯥꯏꯕꯗ ꯐꯣꯟ ꯁꯨꯡꯇꯧ ꯇꯧꯔꯛꯇꯦ ꯉꯁꯥꯏ ꯑꯌꯨꯛꯇꯒꯤ ꯉꯥꯏꯕ
ꯇꯧꯔꯛꯀꯦ ꯇꯧꯕꯅꯤ ꯑꯗꯨ ꯃꯇꯝꯅ ꯌꯥꯗꯕ
ꯍꯣꯏꯅꯦ ꯃꯇꯝꯁꯦ ꯌꯥꯝꯅ ꯆꯤꯟꯕ ꯍꯥꯏꯇꯥꯔꯦꯀꯣ ꯑꯗꯨꯅꯅꯤꯅꯦ
ꯆꯥꯛ ꯆꯥꯔꯕꯣ
ꯆꯥꯔꯦ ꯅꯪꯗꯤ ꯑꯩ ꯉꯁꯤ ꯁꯥ ꯏꯟꯖꯥꯡ ꯆꯥꯏ
ꯌꯥꯏꯀꯣ ꯁꯥ ꯆꯥꯔꯒ ꯑꯩꯗꯤ ꯎꯁꯣꯏ ꯆꯥꯏ
ꯑꯗꯨ ꯅꯪꯒꯤꯅ ꯍꯦꯟꯅ ꯍꯥꯎꯋꯦ ꯀꯩꯅꯣ
ꯑꯦ ꯑꯦ
ꯎꯠꯇꯤ ꯊꯣꯡꯕ ꯌꯥꯗ꯭ꯔꯣ
ꯅꯥꯆꯤꯟ ꯊꯤꯀꯣ ꯑꯩ ꯎꯇꯤ ꯆꯥꯗꯦ
ꯀꯔꯤꯒꯤ ꯏꯁ ꯑꯗꯨꯛ ꯍꯥꯎꯕ ꯄꯣꯠꯇꯣ
ꯆꯥꯕ ꯌꯥꯗꯦꯕ ꯑꯩ ꯎꯇꯤ
ꯀꯃꯥꯏꯅ ꯆꯥꯕ ꯌꯥꯗ꯭ꯔꯤꯅꯣ ꯅꯨꯄꯥ ꯑꯣꯏꯔꯒ
ꯑꯦ ꯅꯨꯄꯥ ꯑꯣꯏꯔꯗꯤ ꯎꯇꯤ ꯆꯥꯕ ꯎꯇꯤ ꯆꯥꯗꯕ ꯌꯥꯔꯦ ꯌꯥꯔꯦ ꯍꯥꯏꯔꯣ
ꯅꯨꯄꯥꯅ ꯁꯤ ꯆꯥꯕ ꯌꯥꯏ ꯌꯥꯗꯦ ꯍꯥꯏꯕꯁꯦ ꯄꯛꯇꯦ ꯍꯥꯏꯕ ꯑꯍꯝ
ꯏꯁꯥꯗꯒꯤ ꯌꯥꯗꯕ ꯄꯣꯠꯇꯤ ꯀꯃꯥꯏꯟ ꯆꯥꯗꯣꯏꯕ
ꯅꯨꯄꯤ ꯅꯨꯄꯤꯅꯗꯤ ꯑꯁ ꯑꯗꯨ ꯑꯩꯉꯣꯟꯗ ꯆꯥꯕ ꯌꯥꯗꯦ ꯁꯤ ꯆꯥꯕ ꯌꯥꯗꯦ ꯍꯥꯏꯕꯗꯣ ꯈꯔ ꯄꯛꯑꯦ ꯅꯨꯄꯥꯗꯗꯤ ꯄꯛꯇꯔꯦ ꯍꯨꯝꯃꯣ ꯈꯔ ꯆꯨꯕ ꯃꯥꯜꯂꯦ ꯑꯗꯨꯗꯤ
ꯌꯥꯔꯦ
ꯀꯃꯥꯏꯅ ꯆꯥꯕ ꯌꯥꯗꯕ꯭ꯔꯣ ꯆꯥꯁꯤꯜꯂꯗꯤ ꯑꯣ ꯊꯣꯛꯄ꯭ꯔꯥ
ꯅꯠꯇꯦ ꯄꯣꯛ ꯀꯩꯅꯣ ꯇꯧꯕ ꯃꯅꯨꯡꯗ ꯀꯩꯅꯣ ꯁꯣꯔ ꯍꯣꯟꯕꯗ ꯈꯔ ꯋꯥꯕꯀꯣ
ꯑꯣ ꯀꯩꯅꯣ ꯑꯗꯨꯗꯤ ꯅꯪꯁꯦ ꯀꯩꯅꯣ ꯑꯣꯏꯔꯝꯒꯅꯤ ꯍꯨꯏꯁꯨ ꯀꯣ ꯎꯇꯤ ꯆꯥꯗꯦꯕꯅꯦ ꯅꯪꯒꯤ ꯕ꯭ꯔꯤꯠ ꯅꯪꯒꯤ ꯕ꯭ꯔꯤꯠꯇꯣ ꯍꯨꯏꯒꯤ ꯕ꯭ꯔꯤꯠ ꯑꯣꯢꯔꯝꯒꯅꯤ
ꯐꯥꯒꯤ ꯇꯥꯔꯝꯅꯤꯗ
ꯅꯪꯕꯨ ꯆꯍꯤ ꯑ ꯆꯍꯤ ꯀꯌꯥ ꯁꯨꯨꯔꯒꯦꯅꯦ
ꯑꯩꯗꯣ ꯀꯨꯟꯊ꯭ꯔꯥ ꯃꯉꯥ ꯆꯪꯉꯛꯌꯦ
ꯑꯦ ꯑꯗꯨꯗꯤ ꯌꯥꯝ ꯑꯉꯥꯡ ꯑꯣꯏꯔꯤꯅꯦ ꯑꯗꯨꯗꯤ
ꯍꯣꯏ ꯑꯦ ꯅꯥꯎꯄꯦꯠꯅꯦ ꯅꯪꯗꯤ
ꯑꯩꯁꯦ ꯆꯞ ꯃꯥꯟꯅꯩꯗ
ꯅꯪ ꯀꯨꯟ ꯁꯨꯔꯝꯗꯧ ꯃꯥꯥꯟꯗꯦ
ꯆꯞ ꯃꯥꯟꯅꯩ ꯌꯦ ꯅꯪꯒ ꯑꯩꯒ ꯑꯗꯨ ꯁꯥꯗꯤ ꯅꯪꯅ ꯍꯦꯟ ꯁꯥꯕꯨꯗꯤ ꯅꯪꯅ ꯍꯦꯜꯂ ꯍꯦꯜꯂꯝꯃꯅꯤ
ꯁꯥꯕꯗꯤ ꯍꯥꯏꯗꯤ
ꯊꯥꯗꯣ ꯊꯥꯗꯣ ꯆꯍꯤ ꯅꯠꯇꯕ ꯊꯥꯗꯣ ꯎꯝ
ꯅꯪ ꯅꯪꯅ ꯑꯉꯥꯡ ꯑꯣꯏꯔꯝꯅꯤꯗ ꯅꯪ ꯅꯈꯣꯟꯗꯒꯤ ꯈꯪꯉꯤꯗ ꯅꯪ ꯑꯉꯥꯡꯅꯤ ꯍꯥꯏꯕ
ꯌꯥꯔꯦꯀꯣ ꯌꯥꯔꯦꯀꯣ ꯐꯣꯟꯗꯗꯤ ꯐꯣꯟꯗꯗꯤ ꯃꯥꯟꯅꯗꯝꯅꯦꯀꯣ
ꯅꯪ ꯇꯔꯤ ꯆꯍꯤ ꯇꯔꯥꯃꯉꯥꯃꯨꯛ ꯑꯣꯏꯔꯝꯗꯧ ꯃꯥꯜꯂꯤ
ꯀꯥꯅꯥꯅꯕꯨ ꯆꯍꯤ ꯇꯔꯥꯃꯉꯥ ꯇꯔꯥꯃꯉꯥꯅ ꯀꯅꯥꯅꯕꯨ ꯐꯣꯟ ꯄꯥꯏꯗꯣꯏꯅꯣ
ꯑꯦ ꯍꯨꯖꯤꯛ ꯃꯇꯝꯗꯤ ꯆꯍꯤ ꯇꯔꯥꯕꯥꯎ ꯐꯣꯟ ꯄꯥꯏꯔꯦꯍꯦ ꯐꯣꯟꯒꯤ ꯋꯥꯕꯨ ꯐꯣꯟꯒꯤꯗꯤ ꯏꯁ ꯆꯍꯤ ꯑꯅꯤ ꯑꯍꯨꯝ ꯈꯛꯇ ꯉꯥꯏꯔꯤꯕ ꯑꯉꯥꯡꯁꯨ ꯄꯥꯏꯅ
ꯑꯗꯨꯗꯤ ꯃꯣꯏꯒꯤ ꯀꯩꯅꯣ ꯅꯠꯇꯦꯅ ꯃꯣꯏꯒꯤ ꯐꯣꯟ ꯅꯠꯇꯦꯅ ꯃꯣꯏ ꯃꯃꯥꯒꯤ ꯕꯕꯥꯒꯤ ꯑꯗꯨꯝ ꯐꯣꯟ ꯇꯧꯔꯒ
ꯄꯥꯏꯍꯜꯂꯦ ꯍꯧꯖꯤꯛ ꯃꯇꯝꯗꯤ ꯑꯣꯟꯂꯥꯏꯟ ꯀ꯭ꯂꯥꯁꯁꯨ ꯂꯧꯅꯔꯒ ꯑꯗꯨꯝ ꯃꯁꯥ ꯃꯁꯥꯒꯤ ꯐꯣꯟ ꯂꯩꯇ꯭ꯔꯗꯤ ꯌꯥꯗꯦꯗꯅ
ꯍꯨꯖꯤꯛ ꯀꯥꯏ ꯆꯠꯇꯣꯢꯕ
ꯍꯥꯥ
ꯉꯁꯤ ꯀꯥꯏ ꯆꯠꯇꯣꯏꯅꯣ
ꯉꯁꯤꯗꯤ ꯅꯣꯡ ꯌꯥꯝ ꯆꯨꯋꯦ ꯑꯈꯣꯏꯔꯣꯝꯗ
ꯑꯦ
ꯃꯄꯥꯟ ꯊꯣꯛꯄ ꯌꯥꯗꯦ
ꯅꯨꯡꯉꯥꯏꯔꯝꯅꯤꯅꯦ ꯑꯗꯨꯗꯤ ꯐꯃꯨꯡꯗ ꯂꯩꯔꯒ
ꯑꯁ ꯑꯗꯨꯅꯦ ꯅꯨꯡꯉꯥꯏꯕꯁꯦ ꯑꯁꯤꯒꯨꯝꯕ ꯃꯇꯝꯖꯤꯅꯦꯕ ꯈ꯭ꯋꯥꯏ ꯆꯞ ꯆꯥꯕꯖꯦ ꯁꯟꯗꯦꯁꯨ ꯑꯃꯨꯛ ꯑꯣꯏꯕ ꯅꯣꯡꯁꯨ ꯑꯃꯨꯛ ꯇꯥꯕ
ꯐꯣꯟ ꯇꯧꯔꯒ ꯅꯨꯄꯥꯒ ꯋꯥꯔꯤ ꯁꯥꯟꯅꯔꯒ ꯇꯧꯔꯤꯁꯦ
ꯏꯁ ꯅꯣꯏꯔꯣꯝꯗꯗꯤ ꯅꯣꯡ ꯇꯥꯗ꯭ꯔꯣ
ꯍꯧꯖꯤꯛꯇꯤ ꯅꯣꯡ ꯅꯣꯡꯕꯨꯗꯤ ꯆꯨꯨꯗꯦ ꯑꯗꯣ ꯃꯝꯃꯦ
ꯅꯣꯡꯗꯤ ꯆꯨꯗꯕ ꯃꯝꯗꯤ ꯃꯝꯕ
ꯎꯝ
ꯈꯣꯏꯒꯤꯗꯤ ꯑꯌꯨꯛ ꯍꯧꯒꯠꯂꯛꯄꯗꯒꯤꯅꯦ ꯂꯩꯆꯤꯜꯁꯨ ꯌꯥꯝ ꯊꯥꯏꯌꯦ ꯑꯗꯨꯒ ꯅꯣꯡꯁꯨ ꯑꯗꯨꯝ ꯇꯥꯏ ꯀꯩꯅꯣ ꯗꯤꯁꯦꯝꯕꯔ ꯖꯟꯋꯥꯔꯤꯒ ꯃꯥꯜꯂꯦꯍꯦ ꯏꯪꯗꯤ ꯏꯪꯗꯕꯀꯣ ꯆꯤꯜꯗꯤ ꯊꯥꯕ ꯅꯣꯡꯁꯨ ꯑꯗꯨꯝ ꯇꯥꯕ
ꯉꯔꯥꯡꯗꯣ ꯕꯣꯜ ꯌꯦꯡ ꯑꯣ ꯉꯁꯤ ꯕꯣꯜ ꯌꯦꯡꯕ꯭ꯔꫭ ꯉꯁꯤ ꯑꯌꯨꯛ ꯑꯌꯨꯛꯇꯣ
ꯌꯦꯡꯗꯦ ꯂꯥꯁ ꯃꯤꯅꯤꯠꯀꯤꯗ ꯌꯦꯡꯉꯦ ꯅꯪꯗꯤ ꯅꯪꯗꯤ ꯌꯦꯡꯂꯝꯒꯅꯤꯅ
ꯑꯣ ꯂꯣꯏ ꯌꯦꯡꯉꯤ
ꯑꫭ
ꯑꯅꯤ ꯃꯈꯥꯏꯗ ꯁꯥꯟꯅ ꯑꯅꯤ ꯃꯈꯥꯏꯗ ꯁꯥꯟꯅꯕꯁꯨ ꯌꯦꯡꯉꯦ ꯑꯗꯨ ꯎꯝ
ꯑꯅꯤ ꯃꯈꯥꯏꯗꯁꯨ ꯕꯣꯜ ꯂꯩꯕ ꯃꯥꯜꯂꯦꯀꯣ ꯏꯅꯥꯎꯅꯨꯄꯥꯖꯤꯡꯅ ꯌꯥꯝ ꯂꯥꯡꯔꯒ ꯂꯥꯎꯔꯒ ꯌꯦꯡꯕꯗꯣ ꯀꯔꯤꯔꯣ ꯑꯩꯗꯤ ꯉꯁꯤꯖꯦ ꯕꯣꯜ ꯂꯩꯇꯕ ꯃꯥꯜꯂꯦ ꯈꯜꯂꯒ ꯅꯨꯡꯗꯥꯡꯅ ꯃꯣꯏ ꯌꯥꯝ ꯂꯥꯡꯕꯗꯣ
ꯈꯪꯉꯣꯏ ꯈꯪꯉꯣꯏ ꯅꯣꯏꯗꯤ ꯈꯪꯉꯣꯏꯕ
ꯈꯣꯏꯗꯤ ꯑꯗꯨꯒꯨꯝꯕ ꯈꯪꯅꯤꯡꯗꯕ ꯍꯥꯏꯇꯥꯔꯦꯀꯣ
ꯈꯪꯅꯤꯡꯗꯕ ꯒꯥꯏꯅ ꯈꯪꯉꯦ ꯌꯦꯡꯗꯤ ꯌꯦꯡꯅꯤꯡꯕ ꯑꯗꯣ ꯍꯧꯒꯠꯄ ꯉꯝꯗꯕ ꯈꯪꯉꯦꯕ
ꯕꯦ ꯑꯗꯨ ꯌꯦꯡꯕ ꯁꯔꯨꯛꯄꯨꯗꯤ ꯅꯨꯡꯉꯥꯏꯅ ꯃꯪ ꯅꯨꯡꯉꯥꯏꯔꯒ ꯇꯨꯝꯕꯅ ꯅꯨꯡꯉꯥꯏꯗ
ꯉꯔꯥꯡ ꯃꯥꯡꯗ ꯑꯩ ꯎꯕ꯭ꯔꯣ
ꯎꯒꯦ ꯎꯒꯦ ꯇꯧꯔꯒ ꯅꯪ ꯆꯦꯟꯈ꯭ꯔꯦ
ꯅꯪꯗꯣ ꯑꯩꯕꯨ ꯌꯥꯝ ꯀꯤꯕ ꯃꯥꯜꯂꯦ ꯈꯤꯇꯪ ꯎꯔꯗꯤ ꯍꯦꯛꯇ ꯆꯦꯟꯊꯣꯛꯈꯤꯕ ꯅꯠꯇ꯭ꯔꯥ
ꯑꯩ ꯉꯔꯥꯡ ꯑꯩ ꯃꯪꯗ ꯁꯨꯡꯆꯦꯟ ꯆꯦꯟꯗꯦ ꯂꯦꯡꯔꯒ ꯂꯩꯕꯅꯦ ꯑꯩꯗꯤ
ꯅꯪꯗꯣ ꯕꯣꯜ ꯌꯦꯡꯔꯒ ꯂꯥꯎꯔꯒ ꯂꯩꯕꯗꯨꯗ ꯃꯪꯗꯁꯨ ꯑꯗꯨꯝ ꯆꯦꯟꯕ ꯃꯥꯜꯂꯦ ꯑꯣꯏꯕ ꯃꯥꯜꯂꯦ
ꯅꯅꯥꯛꯇ ꯂꯥꯛꯀꯦ ꯅꯅꯥꯛꯇ ꯂꯥꯛꯑꯒ ꯑꯩꯗꯤ ꯂꯦꯡ ꯂꯦꯡꯗꯕꯤꯗ
ꯑꯁ ꯋꯥꯔꯤꯒꯗꯤ ꯌꯥꯝ ꯐꯖꯔꯛꯑꯦꯀꯣ
ꯃꯤꯅ ꯋꯥ ꯃꯤꯅ ꯋꯥꯔꯤ ꯁꯥꯔꯒ ꯃꯥꯅ ꯅꯣꯛꯑꯒ ꯐꯥꯒꯤ ꯇꯥꯍꯜꯂꯤꯅꯤ ꯂꯣꯏꯅ
ꯅꯪꯒꯤ ꯗꯥꯏꯂꯣꯛꯁꯤꯗꯤ ꯐꯖꯅ ꯀꯥꯞꯄꯦ
ꯅꯪ ꯀꯔꯤ ꯏꯟꯖꯥꯡ ꯆꯥꯒꯦ ꯉꯁꯤ
ꯎꯝ ꯏꯟꯖꯥꯡꯁꯦ ꯌꯥꯝꯃꯟꯕꯒꯤ ꯎꯁꯣꯏꯁꯨ ꯉꯥ ꯉꯔꯥꯡꯗꯣ ꯎꯁꯣꯏ ꯊꯣꯡꯉꯦꯕꯀꯣ
ꯑꯥ
ꯑꯗꯨ ꯏꯟꯖꯥꯡꯗꯣ ꯑꯩꯈꯣꯏꯗꯤ ꯎꯁꯣꯏꯒꯨꯝꯕ ꯊꯣꯡꯉꯗꯤ ꯆꯥꯡ ꯌꯦꯟꯖꯥꯡꯗꯣ ꯌꯥꯝ ꯌꯥꯝ ꯊꯣꯡꯕꯅꯦꯕ ꯑꯗꯣ ꯉꯔꯥꯡ ꯆꯥꯕ ꯉꯝꯗꯦ
ꯀꯃꯥꯏꯅ ꯊꯣꯡꯒ
ꯏꯁꯤꯡ ꯁꯥꯍꯜꯂꯒ ꯎꯁꯣꯏꯗ ꯍꯥꯞꯄꯦꯗꯅ
ꯎꯝ ꯑꯩꯅ ꯍꯥꯏꯗꯤ ꯀꯔꯤ ꯀꯔꯤ ꯍꯥꯞꯄꯒ ꯊꯥꯛꯑꯒ ꯊꯣꯡꯒꯦ ꯍꯥꯏꯕ
ꯊꯨꯝ ꯍꯥꯞꯄꯦ ꯑꯗꯨꯒ ꯃꯣꯔꯣꯛ ꯍꯥꯞꯄꯦ ꯂꯣꯏꯔꯦ
ꯎꯁꯣꯏ ꯍꯥꯏꯁꯦ ꯀꯩꯅꯣ ꯐ꯭ꯔꯦꯁ ꯇꯨꯔꯣ
ꯎꯝ ꯉꯔꯥꯡ ꯉꯔꯥꯡ ꯑꯩ ꯂꯧꯕ ꯆꯠꯄꯅꯦ ꯎꯁꯣꯏ ꯍꯧꯐꯝꯗꯣ
ꯑꯣ ꯑꯗꯨ ꯀꯃꯥꯏꯅ ꯑꯗꯨꯗꯤ ꯀꯩꯅꯣ ꯆꯥꯒꯗꯕꯅꯦ ꯁꯤꯡꯖꯨ ꯃꯦꯠꯂꯒ ꯃꯣꯔꯣꯛ ꯃꯦꯠꯂꯒ ꯆꯥꯒꯗꯝꯅꯦ ꯏꯟꯁꯥꯡ ꯀꯃꯥꯏ ꯆꯥꯗꯣꯏꯅꯣ
ꯑꯦ ꯏꯟꯖꯥꯡ ꯏꯟꯖꯥꯡꯅ ꯍꯦꯟꯅ ꯍꯥꯎꯕꯅꯦ ꯏꯟꯖꯥꯡꯅ ꯏꯟꯖꯥꯡ ꯑꯦ ꯑꯗꯨꯗꯤ ꯏꯕꯥꯅꯤ ꯂꯩꯃꯤꯟꯅꯕ ꯌꯥꯔꯔꯣꯏ
ꯐꯔꯛ ꯇꯥꯗꯧ ꯃꯥꯜꯂꯦꯍꯦ ꯁꯤꯗꯤ
ꯎꯝ ꯍꯨꯏꯁꯨ ꯆꯥꯗꯕ ꯃꯥꯟꯗ꯭ꯔꯦ
ꯐ꯭ꯔꯦꯁꯇꯕꯨ ꯌꯦꯟꯖꯥꯡ ꯆꯥꯗꯣꯏꯅꯣ ꯃꯦꯠꯂꯒ ꯆꯥꯗꯣꯏꯅꯦ ꯃꯨꯔꯣꯛ
ꯊꯥꯖꯗ꯭ꯔꯣ ꯊꯥꯔꯛꯎꯔꯣ
ꯑꯩ ꯑꯩ ꯑꯗꯨ ꯆꯥꯕ ꯈꯪꯗꯦ ꯑꯁꯦꯡꯕ ꯑꯁꯤꯃꯛꯇꯤ ꯑꯩ ꯈꯪꯗꯦ
ꯅꯪ ꯂꯩꯔꯀꯥꯟꯗ ꯆꯥꯅꯤ ꯈꯪꯅꯤ ꯅꯪ
ꯀꯃꯥꯏꯅꯖꯥ ꯑꯁ ꯃꯍꯥꯎ ꯃꯣꯔꯣꯛ ꯃꯦꯠꯂꯒ ꯆꯥꯕꯕꯨꯗꯤ ꯈꯪꯉꯦꯕꯀꯣ ꯌꯦꯟꯁꯥꯡꯗꯤ ꯀꯃꯥꯏꯅ ꯉꯥꯔꯤ ꯊꯥꯛꯑꯒ ꯊꯣꯡꯕ꯭ꯔꯥ
ꯎ ꯉꯥꯔꯤ ꯅꯠꯇꯦ ꯑꯣꯛꯁꯥ ꯑꯣꯛꯁꯥꯗꯒꯤ ꯑꯃ ꯂꯧ ꯊꯣꯛꯑꯒ ꯀꯩꯅꯣ ꯇꯧꯕꯗꯣ
ꯑꯗꯨ ꯑꯣꯏꯔꯗꯤ ꯊꯥꯎ ꯉꯧꯔꯒ ꯆꯥꯕꯒ ꯆꯞ ꯃꯥꯟꯅꯔꯦꯅ ꯊꯥꯎ ꯉꯧꯔꯒꯁꯨ ꯆꯥꯕ ꯌꯥꯏꯅꯀꯣ
ꯎꯝ ꯌꯥꯏ
ꯑꯣ ꯑꯗꯣ ꯑꯁ
ꯑꯩꯒꯤ ꯌꯨꯝꯗ ꯅꯪ ꯂꯥꯛꯑꯀꯥꯟꯗ ꯅꯪ ꯈꯪꯅꯦꯕ ꯅꯪꯁꯨ ꯆꯥꯕ ꯐꯪꯅꯦꯕ
ꯑꯗꯨ ꯑꯣꯏꯔꯁꯨ ꯆꯥꯛ ꯃꯔꯣꯛ ꯃꯦꯠꯄꯅꯗꯤ ꯆꯥꯛ ꯆꯪꯗꯧ ꯃꯥꯜꯂꯦ ꯑꯩꯗꯤ ꯏꯟꯁꯥꯡꯗꯤ
ꯎ
ꯀꯌꯥ ꯄꯥꯝ
ꯅꯪ ꯂꯥꯛꯇ꯭ꯔꯤꯉꯩꯗ ꯅꯪ ꯂꯥꯛꯇ꯭ꯔꯤꯉꯩꯗ ꯍꯥꯟꯅ ꯁꯦꯝꯕꯤꯌꯨꯔꯣ
ꯍꯣꯏ ꯃꯍꯥꯎꯗꯣ ꯇꯦꯁ ꯇꯧꯒꯦꯅꯦ ꯑꯗꯨꯗꯤ ꯊꯣꯡꯉꯒ ꯄꯤꯔꯛꯑꯣꯅꯦ ꯅꯣꯡꯃ
ꯎꯝ ꯅꯣꯡꯃ ꯂꯥꯛꯀꯦ
ꯑꯩꯈꯣꯏꯗꯤꯀꯣ ꯑꯗꯨꯗꯣ
ꯎꯝ
ꯀꯨꯀꯔꯗꯥ ꯊꯨꯝꯒꯥ ꯑ ꯀꯩꯅꯣ ꯑꯖꯤꯅ ꯃꯇꯣꯔꯗꯣ
ꯎꯝ
ꯑꯣꯗꯣ ꯍꯥꯞꯄꯑꯒ ꯀꯨꯀꯔꯗ ꯀꯥꯝꯃꯒ
ꯎꯝ
ꯃꯣꯔꯣꯛ ꯃꯦꯠꯂꯒ ꯅꯠꯇ꯭ꯔꯒ ꯃꯣꯔꯣꯛ ꯃꯦꯠꯄꯒꯤꯗꯥ ꯀꯣꯠꯂꯒ ꯆꯥꯕꯗꯣ
ꯑꯩꯈꯣꯏꯁꯨ ꯃꯣꯔꯣꯛ ꯃꯦꯠꯂꯒ ꯆꯥꯕꯨꯗꯤ ꯆꯥꯏ ꯑꯗꯨ ꯑꯣꯏꯔꯁꯨ ꯑꯩꯈꯣꯏ ꯌꯦꯟꯖꯥꯡꯅ ꯍꯦꯟꯅ ꯍꯥꯎꯕꯅꯤ
ꯑꯣ ꯑꯁ ꯄꯥꯝꯃꯨꯏꯗ ꯏꯟꯖꯥꯡ ꯆꯥꯅꯤꯡꯉꯥꯏꯗꯣ
ꯌꯥꯝꯃꯟꯕꯒꯤꯅꯦ
ꯑꯣ ꯑꯗꯨ ꯑꯣꯏꯔꯗꯤ ꯀꯪꯉꯒ ꯊꯝꯕꯗꯤ ꯌꯥꯗꯕ꯭ꯔꯥ
ꯏꯁ ꯀꯪꯕꯗꯤ ꯀꯅꯥ ꯀꯅꯥꯅ ꯆꯥꯅꯤꯡꯗꯣꯏꯅꯣ
ꯑꯦ ꯀꯪꯕꯗꯣ ꯍꯥꯎꯕꯅꯤꯅꯦ ꯏꯔꯣꯟꯕꯒꯨꯝꯕ ꯆꯥꯕꯗꯣ
ꯑꯩ ꯉꯔꯥꯡ ꯂꯩ ꯑꯥ ꯐꯩ ꯉꯔꯥꯡ ꯀꯩꯅꯣ ꯇꯧꯕꯗꯨ ꯎꯁꯣꯏ ꯂꯧꯕ ꯆꯠꯕꯗꯣ ꯕꯣꯔꯥ ꯑꯃꯅꯦ ꯑꯩꯅ ꯑꯩꯅ ꯀꯩꯅꯣ ꯇꯧꯔꯤꯗꯣ
ꯌꯥꯝ ꯍꯧꯕ꯭ꯔꯥ ꯅꯣꯏꯒꯤꯗ
ꯎꯝ
ꯑꯁ ꯂꯧꯕ ꯆꯠꯅꯤꯡꯉꯦ
ꯂꯛꯑꯣ
ꯀꯥꯡꯗꯤ ꯌꯥꯝꯕꯅꯦꯀꯣ ꯑꯗꯨꯒꯨꯝꯕ ꯃꯐꯝꯗꯣ
ꯀꯥꯡꯗꯤ ꯈꯔ ꯈꯔꯕꯨꯗꯤ ꯂꯩꯌꯦ ꯑꯗꯨ ꯌꯥꯝ ꯌꯥꯝꯕꯗꯤ ꯅꯠꯇꯦ
ꯏꯁ ꯀꯥꯡꯗꯤ ꯑꯗꯨꯝ ꯌꯥꯝꯕꯅꯤꯍꯦ ꯑꯩꯈꯣꯏꯗꯁꯨ ꯍꯧꯗꯤ ꯍꯧꯋꯦꯕꯀꯣ ꯌꯥꯝꯅꯗꯤ ꯍꯧꯗꯕ ꯑꯗꯨꯃꯥꯏꯅ ꯅꯪꯒꯤ ꯑꯗꯨꯃꯥꯏꯅꯗꯤ ꯂꯧ ꯊꯣꯛꯅꯤꯡꯉꯥꯏ ꯂꯩꯇꯕ ꯆꯔꯥ ꯆꯔꯥꯒꯤ ꯑꯗꯨꯝ ꯆꯥꯅꯤꯡꯉꯥꯏꯗꯤ ꯂꯧꯊꯣꯛꯄ ꯍꯥꯏꯗꯤ ꯌꯥꯏ ꯂꯧꯊꯣꯛ ꯂꯧꯋꯦ
ꯑꯩꯈꯣꯏ ꯏꯃꯨꯡꯅ ꯇꯣ ꯌꯦꯡꯉꯣ ꯑꯩꯈꯣꯏ ꯏꯃꯨꯡꯅ ꯆꯔꯥ ꯑꯅꯤ ꯆꯥꯔꯤꯁꯦ
ꯕꯣꯔꯥ ꯑꯃ ꯅꯪꯅ ꯄꯨꯔꯛꯄꯗꯣ
ꯑꯩꯅ ꯕꯣꯔꯥ ꯑꯃ ꯄꯨꯔꯛꯄꯗꯣ ꯏꯆꯦꯒꯤꯗꯃꯛ ꯄꯤꯔꯦꯗꯅ
ꯍꯥ
ꯑꯗꯨꯒ ꯅꯦꯅꯦꯒꯤ ꯑꯃ ꯄꯤꯈ꯭ꯔꯦ ꯑꯗꯣ ꯅꯦꯅꯦꯗꯣ ꯅꯦꯅꯦꯒꯤ ꯃꯌꯨꯝꯗꯣ ꯑꯩꯒꯤ ꯅꯦꯅꯦꯗꯣ ꯃꯔꯤ ꯃꯉꯥꯅꯦꯕꯀꯣ ꯑꯗꯨ ꯂꯣꯏ ꯄꯤꯊꯣꯛꯈ꯭ꯔꯦꯗꯅ ꯑꯗꯨꯒ ꯆꯤꯖꯦꯒꯤ ꯄꯤꯈ꯭ꯔꯦ ꯑꯗꯨꯒ ꯑꯩ ꯑꯩ ꯑꯩꯒꯤ ꯗꯗꯥꯒꯤ ꯅꯨꯄꯤꯒꯤ ꯃꯌꯨꯝꯗ ꯑꯃꯨꯛ ꯊꯤꯜꯂꯒ ꯄꯤꯕ
ꯑꯁ ꯑꯗꯨꯃꯥꯏꯅ ꯌꯦꯟꯊꯣꯛꯑꯗꯤ ꯂꯩꯔꯝꯃꯔꯣꯏꯗ
ꯑꯦ ꯌꯥꯝꯃꯦ ꯆꯥꯕ
ꯑꯩꯅ ꯍꯥꯏꯗꯤ ꯅꯪꯅ ꯄꯨꯔꯛꯄꯗꯣ
ꯎꯝ
ꯃꯀꯨ ꯂꯣꯏ ꯁꯦꯡꯗꯣꯛꯑꯒ ꯄꯨꯔꯛꯄ꯭ꯔꯥ ꯅꯠꯇ꯭ꯔꯒ ꯃꯀꯨꯁꯨ ꯂꯣꯏꯅ ꯗꯥꯏꯔꯦꯛ ꯑꯗꯨꯝ
ꯂꯣꯏ ꯁꯦꯡꯗꯣꯛꯔꯒ ꯄꯨꯔꯛ ꯂꯣꯏꯅ ꯁꯦꯡꯗꯧꯔꯒ ꯎꯝ ꯄꯨꯔꯛꯄꯅꯦ
ꯅꯪꯅ ꯂꯣꯏꯅꯗꯨꯁꯨ ꯁꯦꯡꯗꯣꯛꯑꯒ ꯄꯨꯔꯛꯄ
ꯎꯝ
ꯋꯥ ꯅꯩꯌꯦꯍꯦ ꯅꯪꯁꯤꯗꯤ ꯕꯥꯍꯨꯕꯂꯤ ꯇꯥꯏꯞ ꯇꯤꯅꯤꯅꯦ ꯅꯪꯒꯤꯁꯤꯗꯤ
ꯑꯗꯨꯅꯤ ꯏꯅꯥꯛꯇ ꯂꯩꯔꯗꯤ ꯅꯪ ꯏꯅꯥꯛꯇ ꯂꯩꯔꯗꯤ ꯅꯪ ꯅꯨꯡꯉꯥꯏꯅ ꯂꯩꯔꯒ
ꯀꯌꯥꯃꯨꯛꯁꯨ ꯅꯨꯡꯉꯥꯏꯅ ꯂꯩꯒꯗ꯭ꯔꯥ ꯀꯣ ꯌꯥꯝ ꯅꯨꯡꯉꯥꯏꯗꯕꯅꯤꯅꯦ ꯅꯪꯅ ꯄꯨꯔꯛꯄꯗꯣ ꯑꯗꯨꯝ ꯆꯥꯔꯒ ꯐꯝꯃꯒ ꯂꯩꯒꯗꯧꯅꯤꯅꯦ
ꯅꯪꯅꯒ ꯊꯕꯛ ꯆꯠꯀꯦ ꯍꯥꯏꯔꯗꯤ ꯅꯪ ꯆꯩ ꯆꯥꯗꯣꯏꯅꯤ
ꯑꯁ ꯑꯣꯏꯖꯅꯤꯡꯉꯤꯗꯀꯣ ꯑꯇꯩꯗꯤ ꯄꯨꯔꯛꯇ꯭ꯔꯣ
ꯊꯔꯣꯏ ꯒꯨꯝꯕꯁꯨ ꯐꯪꯉꯦ ꯑꯩꯈꯣꯏꯗ ꯂꯧꯕꯨꯛ ꯂꯩꯕꯅꯤꯅ ꯑꯪ ꯌꯥꯝꯃꯦ ꯑꯗꯣ ꯑꯩꯗꯤ ꯊꯔꯣꯏ ꯊꯔꯣꯏꯗꯤ ꯑꯩ ꯆꯥꯕ ꯌꯥꯗꯕ ꯄꯨꯛ ꯅꯥꯕ
ꯑꯁ ꯕꯦꯔꯥꯅꯤꯗ ꯅꯪ